ꯏꯆꯦ
ꯇꯥꯔꯕꯣ ꯎꯝ ꯀꯗꯧꯔꯝꯃꯤꯅꯣ
ꯑꯗꯩ ꯏꯔꯣꯜꯂꯝꯃꯤꯅꯤ ꯏꯟꯁꯥꯡ ꯊꯣꯡꯕ ꯕ
ꯅꯪ ꯅꯊꯟ ꯆꯥꯔꯦ
ꯆꯥꯗꯦ ꯑꯦꯅꯥꯂꯤꯁꯒ ꯆꯥꯃꯤꯟꯅꯗꯣꯏꯅꯤ
ꯎꯝ ꯑꯦꯅꯂꯤꯁ ꯅꯕꯤꯟꯅꯤ ꯄꯨꯟ ꯄꯨꯟ ꯊꯣꯡꯃꯤꯟꯅꯕ
ꯑꯩꯅ ꯏꯟꯖꯥꯡ ꯊꯣꯡꯕꯗ ꯃꯥꯅ ꯆꯥꯛ ꯊꯣꯡꯕ ꯃꯥꯅ ꯆꯥꯛ ꯊꯣꯡꯕ ꯀꯥꯟꯗ ꯑꯩꯅ ꯑꯃꯨꯛ ꯌꯦꯟꯖꯥꯡ ꯊꯣꯡꯕ
ꯍꯣ ꯑꯣ ꯌꯥꯏ ꯌꯥꯏ
ꯆꯥꯃꯤꯟꯅꯩ
ꯑꯩꯗꯤ ꯏꯊꯟ ꯏꯊꯟ ꯄꯆꯥꯏ
ꯍꯣꯁꯇꯦꯜꯒꯤ ꯆꯥꯛ ꯆꯥꯕ ꯅꯠꯇ꯭ꯔꯣ
ꯏꯆꯦ
ꯑꯣ ꯏꯆꯦ
ꯍꯜꯂꯣ ꯂꯩꯒ ꯇꯨꯃꯤꯟꯅꯩ ꯎꯝ ꯇꯥꯔꯕꯣ
ꯍꯣꯏ ꯇꯥꯏꯌꯦ ꯍꯣꯁꯇꯦꯜ ꯆꯥꯛ ꯆꯥꯕ ꯅꯠꯇ꯭ꯔꯣ
ꯆꯠꯈ꯭ꯔꯦ
ꯏꯆꯦ
ꯀ ꯃꯤ ꯑꯃ ꯀꯧꯁꯜꯂꯛꯄ ꯑꯗꯨꯗꯩꯗꯤ ꯑꯩ ꯈꯨꯝ ꯂꯩꯔꯕ ꯑꯩꯁꯦ
ꯍꯣꯁꯇꯦꯜꯒꯤ ꯆꯥꯛ ꯆꯥꯕ ꯅꯠꯇ꯭ꯔꯣꯕ
ꯍꯥꯥ
ꯍꯣꯁꯇꯦꯜꯗꯒꯤ ꯆꯥꯛ ꯆꯥꯕ ꯅꯠꯇ꯭ꯔꯣ ꯏꯆꯦꯗꯤ
ꯆꯥꯗꯦ ꯑꯩ ꯊꯣꯡꯉ ꯆꯥꯖꯩ
ꯎꯝ
ꯏꯁꯥꯅ ꯊꯣꯡꯉ ꯆꯥꯏꯌꯦꯕ ꯑꯩ ꯎꯝ ꯍꯣꯁꯇꯦꯜ ꯆꯥꯛ ꯍꯦꯟꯖꯥꯡ ꯁꯤꯗꯤ ꯆꯥ ꯌꯥꯗꯦ ꯢꯕꯦꯝꯃꯥ
ꯎꯝ ꯊꯕꯛ ꯆꯠꯊꯣꯛꯄ꯭ꯔꯣ
ꯍꯥꯥ
ꯉꯥꯁꯤ ꯊꯕꯛ ꯆꯠꯊꯣꯛꯄ꯭ꯔꯥ ꯍꯥꯏꯔꯤꯅꯤ
ꯆꯠꯊꯣꯛꯇꯦ
ꯎꯝ ꯎꯝ ꯍꯝꯍꯝ ꯎꯝ ꯍꯝ
ꯅꯪꯗꯤ ꯆꯠꯂꯨꯕ꯭ꯔꯣ ꯀꯣꯔꯁ ꯋꯥꯔꯛ
ꯎꯝ ꯀ꯭ꯂꯥꯁ ꯆꯠꯂꯨꯢ
ꯑꯣ
ꯅꯨꯡꯉꯥꯏ ꯍꯣꯏ ꯂꯥꯏꯔꯤꯛ ꯀꯨꯏꯅ ꯇꯝꯃꯨꯗ꯭ꯔꯒ ꯇꯝꯕꯒꯤꯗꯤ ꯅꯨꯡꯉꯥꯏ ꯑꯣꯖꯥꯅ ꯉꯥꯡꯕ ꯇꯥꯕꯗꯣ ꯅꯨꯡꯉꯥꯏ
ꯅꯣꯢ ꯒꯥꯢꯠ ꯁꯤꯠꯇꯤ ꯀꯣꯔꯁ ꯋꯥꯔꯛ ꯂꯣꯏꯔꯒ ꯌꯦꯟꯊꯣꯛꯑꯅꯤ ꯑꯗꯨꯗꯤ
ꯎꯝ ꯑꯗꯨꯃꯥꯏꯅ ꯌꯦꯟꯊꯣꯛꯇꯣꯏ ꯃꯥꯜꯂꯦ ꯍꯧꯖꯤꯛ ꯀꯔꯤꯁꯨ ꯍꯥꯏꯅꯗꯦ ꯑꯩꯈꯣꯏꯗꯤ ꯀꯣꯂꯦꯖ ꯇꯃꯛꯇ ꯑꯅꯝꯕꯅ
ꯎꯝ ꯅꯣꯏ ꯃꯤ ꯄꯨꯟꯅ ꯀꯌꯥꯅꯣ ꯇꯧꯔꯤꯗꯣ ꯀꯔꯣꯁ ꯋꯥ꯭ꯔꯛ
ꯃꯤ ꯁꯤꯛꯁꯇꯤ ꯊ꯭ꯔꯤ
ꯌꯥꯝꯃꯦꯀꯣ ꯍꯟꯗꯛ
ꯎꯝ ꯍꯨ ꯎꯝ ꯍꯨ ꯢꯆꯦ ꯍꯣꯏ ꯀꯌꯥꯅꯣ
ꯑꯃꯔꯣꯝꯗ ꯐꯔꯦ ꯈꯟꯇꯣꯔꯛꯑꯦꯗ ꯑꯩ ꯑꯗꯨꯗ ꯑꯗꯨꯃꯥꯏꯅ ꯈꯜꯂꯒ ꯀꯣꯂꯦꯖꯇ ꯇꯥꯗꯣꯢ ꯁꯔꯨꯛ ꯗꯦꯃꯗ ꯇꯧꯍꯧ ꯅꯦꯅꯥꯇꯥꯅ ꯇꯧꯍꯧꯕꯁꯤꯅ ꯐꯔꯦ ꯈꯜ ꯑꯩꯈꯣꯏꯒꯤ ꯁꯇꯥꯢꯄꯦꯟꯖꯦ ꯌꯥꯗꯧꯔꯦꯕ ꯇꯥꯕ꯭ꯔꯥ
ꯀꯔꯤ ꯌꯥꯗꯧꯔꯦꯕ ꯍꯥꯥ
ꯑꯈꯣꯢ ꯁꯇꯥꯏꯄꯦꯟꯗꯣ ꯌꯥꯗꯧꯔꯦꯕ
ꯎꯝ ꯍꯣꯏ ꯈꯔ ꯐꯪꯉꯥꯗꯤ ꯐꯩꯗꯅ
ꯎꯝ ꯀꯥꯏ ꯁꯤꯒꯦ ꯇꯧꯋꯤ ꯀꯪꯕꯁꯤꯗꯤ
ꯎꯝ
ꯑꯗꯨꯅ ꯐꯠꯇꯧꯁꯤ ꯇꯔꯨꯛꯇ ꯄꯤꯔꯁꯨ ꯃꯉꯥꯗ ꯄꯤꯔꯛꯑꯁꯨ ꯍꯩꯌꯦꯕ ꯌꯥꯝꯅ ꯎꯝ ꯍꯤꯡꯗꯧ ꯃꯥꯜꯂꯦ ꯢꯕꯦꯝꯃꯥ ꯑꯗꯨꯇꯪ ꯄꯤꯕꯤꯔꯛꯄꯗ
ꯎꯝ
ꯑꯩꯈꯣꯏꯗꯤ ꯂꯩꯖꯗꯕꯅꯤꯅ ꯄꯥꯏꯖꯗꯕꯅꯤꯅ ꯑꯍꯨꯝꯗ ꯄꯤꯒꯦꯔꯥ ꯃꯔꯤꯗ ꯄꯤꯒꯦꯔꯥ ꯑꯩꯈꯣꯏꯗꯤ ꯌꯥꯝꯃꯦ
ꯎꯝ ꯍꯣꯏ ꯈꯔ ꯈꯔꯕꯨ ꯄꯤꯔꯗꯤ ꯑꯩꯈꯣꯏ ꯀꯔꯤꯁꯨ ꯍꯥꯏ ꯖꯔꯔꯣꯏꯕ
ꯀꯩꯁꯨ ꯍꯥꯏꯖꯔꯔꯣꯏ ꯁꯨꯡꯐꯪ ꯐꯪꯉꯣꯏꯗꯕꯩ ꯇꯥꯔꯗꯤ ꯁꯔꯨꯛ
ꯎꯝ ꯆꯥꯛ ꯊꯣꯡꯉꯕꯣ ꯏꯆꯦꯒꯤ
ꯆꯥꯛ ꯊꯣꯡꯉꯦ ꯍꯤꯇꯔ ꯇꯠꯈ꯭ꯔꯦ ꯑꯗꯨꯒ
ꯀꯔꯤ ꯖꯥꯡꯅꯣ
ꯀꯣꯕꯤ ꯊꯣꯡꯖꯤꯟꯒꯦꯅ ꯑꯩ ꯀꯣꯕꯤꯗꯨ ꯄꯠ ꯈꯨꯨꯏꯔꯕ ꯀꯣ ꯍꯟꯅ ꯊꯣꯡꯕꯤꯗꯕꯒꯤ ꯑꯗꯨꯑꯣꯏꯁꯨ ꯌꯨꯝꯅ ꯊꯥꯕꯒꯤ ꯑꯃ ꯍꯥꯎꯕꯗꯣ ꯀꯨꯏꯔꯦ ꯑꯗꯨꯗꯣ ꯃꯩꯕꯦꯅꯠꯇꯕꯒꯤ ꯍꯧꯖꯤꯛꯀꯥꯟꯒꯤ ꯀꯩꯊꯦꯜꯒꯤ ꯏꯟꯖꯥꯡ ꯅꯥꯄꯤꯁꯤꯗꯤ ꯌꯥꯗ꯭ꯔꯦ ꯍꯥꯎꯇꯕꯁꯨ ꯍꯥꯎꯇꯕꯁꯨ ꯍꯥꯎꯇꯕꯁꯨ
ꯑꯥꯎ ꯑꯗꯨꯒꯅꯦ ꯊꯝꯕꯁꯨ ꯌꯥꯗꯦ ꯃꯣꯏꯗꯤ ꯕꯔ ꯄꯠꯇꯨꯏꯒꯤ
ꯑꯩ ꯀꯣꯕꯤꯁꯦ ꯀꯨꯏꯔꯕꯅꯦꯕ ꯑꯩꯅ
ꯎꯝ
ꯑꯗꯨꯁꯨ ꯊꯣꯡꯉꯀꯥꯟꯗ ꯑꯗꯨꯝ ꯍꯥꯎꯕꯗꯣ ꯑꯣꯏꯌꯦꯕ
ꯥ ꯌꯨꯝꯗ ꯏꯟꯖꯥꯡ ꯃꯌꯥꯝ ꯊꯥꯕ꯭ꯔꯣ
ꯊꯥꯗꯦꯗ ꯑꯉꯥꯡ ꯑꯃꯅ ꯄꯤꯔꯛꯄ ꯀꯣꯕꯤꯁꯤꯗꯤ ꯑꯩꯈꯣꯏ ꯃꯅꯤꯡ ꯀꯩꯅꯣꯒꯤ ꯃꯅꯤꯡꯗ ꯂꯩꯕ ꯑꯉꯥꯡ ꯍꯣꯁꯇꯦꯜ ꯅꯝꯕꯔ ꯇꯦꯟꯗ ꯂꯩꯕ ꯑꯉꯥꯡ ꯃꯣꯏꯒꯤꯅꯦꯅ ꯌꯨꯝ ꯊꯥꯕꯅꯦꯅ ꯑꯗꯨ ꯌꯥꯝ ꯀꯨꯏ ꯆꯠꯂꯦ ꯍꯥꯏꯕ ꯃꯣꯏ ꯀꯣꯕꯤꯁꯤ ꯃꯌꯨꯝ ꯊꯥꯕꯒꯤ ꯍꯥꯎꯁꯨ ꯍꯥꯎꯋꯦꯕ ꯑꯗꯨ ꯈꯨꯏꯔꯦ ꯀꯥꯏ ꯍꯥꯎꯇ ꯍꯥꯎꯋꯦ ꯊꯣꯠ ꯊꯣꯠ ꯊꯣꯠ ꯊꯣꯠ ꯊꯣꯠ ꯂꯥꯎꯋꯦ
ꯀꯔꯤ ꯀꯣꯕꯤ ꯐꯨꯜꯂꯣ
ꯅꯠꯇꯦꯗ ꯑ ꯐꯨꯜ
ꯎꯝ ꯍꯥꯎꯕꯅꯦ ꯑꯍꯥꯕꯤ ꯀꯁꯥ
ꯑꯍꯥꯏꯕꯤꯗꯤ ꯉꯥꯎꯖꯩꯌꯦ
ꯍꯥꯏꯗꯤ ꯀꯣꯝꯄꯥꯛ ꯑꯃ ꯀꯣ ꯊꯥꯏꯅꯒꯤ ꯑꯃ ꯉꯧꯔꯒ ꯑꯩꯈꯣꯏꯅ ꯁꯨꯖꯔ ꯆꯥꯕꯗꯣ ꯑꯗꯨꯅꯍꯦꯟ ꯍꯥꯎꯕꯗꯤ ꯃꯍꯥꯎꯗꯤ ꯑꯗꯨꯅ ꯍꯦ ꯂꯩꯗ ꯂꯩꯇ꯭ꯔꯅꯦ
ꯑꯩꯈꯣꯏ ꯃꯍꯧꯅꯔ ꯂꯩꯀꯥꯏ ꯃꯁꯦꯟ ꯍꯧꯅꯔꯒ ꯁꯨꯃꯟ ꯑꯆꯧꯕꯗꯒ ꯊꯧꯔꯒ ꯆꯥꯕꯗꯨꯅꯤꯅ ꯁꯨꯔꯒ ꯃꯔꯣꯏ ꯃꯄꯥꯡꯒ ꯀꯣꯏꯊꯤ ꯊꯤꯔꯒ ꯇꯥꯕ꯭ꯔꯣ
ꯇꯥꯏ
ꯅꯪ ꯈꯨꯝꯗ ꯈꯨꯝꯃꯤꯔꯣ ꯈꯨꯝꯗ꯭ꯔꯤꯔꯣ ꯅꯪꯗꯨꯕꯣ
ꯑꯩ ꯇꯥꯅꯤ ꯑꯗꯨꯏ
ꯁꯤꯗꯤ ꯈꯔ ꯑꯋꯥꯏ ꯑꯀꯨꯝ ꯇꯧꯅꯧ ꯍꯥꯏꯕꯅꯦ ꯈꯔ ꯈꯨꯝꯃꯛꯑꯣ
ꯎꯝ ꯈꯨꯝꯃꯛꯀꯦ
ꯎꯝ ꯎꯝ ꯍꯣꯏ ꯍꯣꯏ ꯑꯗꯨ ꯑꯃꯅ ꯉꯥꯡꯕ ꯂꯩ ꯅꯣ ꯍꯥꯏꯕꯅꯦꯕ
ꯎꯝ ꯅꯨꯡꯉꯥꯏꯔꯦ ꯍꯧꯖꯤꯛ ꯑꯩꯈꯣꯏ ꯌꯥꯝ ꯅꯨꯡꯉꯥꯏꯔꯦ
ꯍꯥꯥ
ꯌꯥꯝ ꯅꯨꯡꯉꯥꯏꯔꯛꯑꯦꯕ ꯍꯧꯖꯤꯛ
ꯅꯨꯡꯉꯥꯏꯕꯅꯦ ꯁꯥꯔꯥ ꯁꯥꯔꯥ ꯅꯨꯡꯉꯥꯏꯕꯅꯦ ꯑꯍꯟꯕꯗꯗꯤ ꯑꯁ ꯅ ꯍꯥꯏꯗ꯭ꯔꯣ ꯑꯩꯈꯣꯏꯖꯦ
ꯗꯩꯩ ꯑꯃ ꯋꯥꯉꯥꯡꯕꯤꯗꯣ ꯑꯗꯨꯁꯨ ꯑꯍꯥꯟꯕꯗꯗꯤꯅꯦ ꯅꯣꯛ ꯅꯣꯛꯄꯗ ꯅꯣꯛꯄꯗ ꯍꯩ ꯃꯤꯅ ꯈꯔ ꯀꯟꯅ ꯉꯥꯡꯉꯛꯑꯣ ꯉꯥꯡꯉꯤꯗꯣ ꯑꯝꯇ ꯇꯥꯗ꯭ꯔꯦ ꯅꯠꯇꯦ ꯑꯃꯅꯦ ꯁꯤ ꯅꯠꯇꯕ ꯋꯉꯥꯡꯕꯤ ꯄꯤꯛꯆꯔꯗ ꯋꯥ ꯉꯥꯡꯕꯤꯗꯣ
ꯑꯣ
ꯑꯗꯨꯀꯥꯟꯗꯗꯤ ꯑꯗꯨꯗ ꯃꯤꯅꯅꯦ ꯚꯣꯏꯁ ꯊꯥꯔꯛꯏꯕ ꯋꯥꯗꯣ ꯀꯟꯅ
ꯑ ꯑꯥ ꯑꯁꯣꯏꯕ ꯂꯣꯏ ꯍꯥꯏꯔꯛꯄꯗꯣ
ꯑꯍꯥꯥꯟꯕ ꯇꯧꯕ ꯀꯥꯟꯗꯗꯤ ꯀꯣꯟꯅ ꯇꯧꯔꯛꯄꯗꯗꯤ ꯑꯩꯈꯣꯏ ꯍꯩꯔꯛꯑꯦꯕ
ꯑꯥ
ꯌꯥꯝ ꯅꯨꯡꯉꯥꯏꯔꯦ ꯁꯤꯖꯨ
ꯅꯣꯏ ꯀ꯭ꯔꯣꯁ ꯋꯥꯔꯛꯇꯤ ꯀꯝꯀꯥꯟ ꯂꯣꯏꯗꯣꯏꯕ ꯊꯥ ꯀꯌꯥ ꯐꯥꯈ꯭ꯔꯒꯦ
ꯊꯥ ꯑꯃꯕꯨ ꯁꯨꯔꯕꯣ ꯊꯥ ꯑꯃ ꯍꯨꯖꯤꯛ ꯊꯥ ꯃ ꯐꯖꯅ ꯁꯨꯔꯕ ꯈꯪꯗꯦ
ꯅꯣꯏ ꯍꯧꯗ ꯉꯥꯏꯔꯤꯀꯣ ꯀꯥꯎꯋꯦ
ꯊꯥ ꯑꯃ ꯑ ꯏꯔꯥꯡ ꯇꯧꯕꯒꯤ ꯐꯖꯅ ꯂꯦꯞꯄꯨꯔꯦꯕ ꯊꯥ ꯑꯃ ꯑꯗꯨ ꯊꯥ ꯑꯃ ꯃꯄꯨꯡ ꯐꯖꯅ ꯐꯔꯝꯒꯗ꯭ꯔ ꯑꯣꯖꯥ ꯑꯦꯁꯤꯁ ꯇꯦꯟꯈꯩ ꯆꯪꯗꯦ ꯑꯇꯩ ꯆꯪꯉꯤ
ꯑꯣꯖꯥ ꯇꯝꯐꯥꯅꯦ ꯕꯤꯖꯦꯇꯥꯅꯦ ꯀꯅꯥ ꯀꯅꯥ
ꯑꯣꯖꯥ ꯑꯔꯨꯅ ꯁꯅꯥꯇꯣꯝꯕꯤ ꯑꯗꯩ ꯑꯣꯖꯥ ꯔꯥꯁꯀꯦꯇꯟ ꯑꯣꯖꯥ ꯁꯅꯥꯇꯣꯝꯕ ꯑꯣꯖꯥ ꯔꯥꯖꯦꯟ ꯑꯣꯖꯥ ꯀꯨꯃꯥꯔꯤ ꯃꯣꯏꯗꯩ ꯆꯪꯑꯦ ꯑꯣꯖꯥ ꯑꯅꯟꯒ ꯑꯣꯖꯥ ꯀꯩ ꯑꯍꯟ ꯖꯥꯎꯒ ꯆꯪꯑꯦ ꯆꯪꯗꯦ ꯑꯣꯖꯥ ꯁꯨꯕꯥꯁ ꯑꯗꯒꯤ ꯗ ꯗꯥꯌꯟꯃꯥꯟ ꯍꯣꯏ ꯆꯥꯡ
ꯑꯣ ꯅꯨꯄꯥꯒ ꯅꯨꯄꯤꯒꯅ ꯍꯦꯟꯅ ꯌꯥꯡꯒꯦ ꯈꯟꯕꯗꯣ
ꯅꯨꯄꯥꯗꯤ ꯌꯥꯝꯗꯅ
ꯎꯝ ꯗꯦꯕꯤꯌꯥꯅ ꯑꯃ ꯌꯥꯎꯕꯗꯣ ꯈꯪꯕ꯭ꯔꯥ ꯃꯁꯝ ꯑꯁꯥꯡꯕꯤ
ꯈꯪꯉꯦ ꯏꯆꯦꯒꯤ ꯃꯃꯥꯟꯅꯕꯤꯗꯣ ꯍꯥ ꯏꯆꯦꯒꯤ ꯏꯃꯥꯟꯅꯕꯤ ꯕꯤ
ꯑꯥ ꯏꯃꯅꯕꯤꯅꯤ
ꯎꯃ ꯑꯥ ꯀꯥ ꯔꯣꯁꯅꯦꯒꯤ ꯗꯨꯀꯥꯟꯗ ꯊꯦꯡꯅꯈꯤꯕꯗꯣ ꯊꯥꯏꯅ ꯃꯃꯥꯡꯒꯤ ꯑꯗꯨꯗꯨꯅ ꯅꯣꯏ ꯑꯦꯝ ꯌꯨꯗ ꯊꯥꯖꯤꯟ ꯕꯒꯤ ꯀꯥꯥꯟꯗ
ꯑꯥ ꯑꯥ
ꯑꯗꯨ ꯊꯦꯡꯅꯈꯤꯕꯤꯗꯣ ꯑꯗꯨꯗꯣ ꯑꯩ ꯈꯪꯉꯤ
ꯃꯥꯅ ꯀꯅꯥ ꯃꯥ ꯀꯨꯢꯔꯦ ꯋꯥꯔꯤ ꯁꯥꯈꯤꯗꯕ
ꯃꯥꯗꯤ ꯇꯣꯏꯅꯗꯤ ꯂꯥꯛꯇꯦ ꯑꯃꯨꯛꯃꯨꯛ ꯂꯥꯛꯑꯦ
ꯅꯣ
ꯄꯨꯟꯅꯗꯤ ꯎꯗꯦ
ꯃꯥ ꯑꯝꯇ ꯂꯥꯛꯏ ꯑꯝꯗ ꯄꯨꯟꯖꯦꯅꯗꯤ ꯍꯥꯏꯕꯅꯦꯕ ꯃꯥꯅ ꯑꯗꯨꯝ ꯁꯧꯅꯗ꯭ꯔꯦꯕ ꯃꯥꯏ ꯃꯥꯒꯤ ꯃꯊꯧ ꯍꯥꯏꯁꯦ
ꯂꯩꯃꯤꯟꯅꯈꯤꯕꯁꯤꯅ ꯑꯃꯨꯛ ꯁꯪꯅ ꯅꯨꯔꯥ ꯍꯩꯒꯤ ꯅꯨꯃꯤꯠꯂꯩ ꯑꯩꯒꯤ ꯋꯥꯔꯤ ꯃꯥꯏ ꯋꯥꯔꯤ ꯈꯪꯏ ꯅꯠꯇꯕ ꯊꯥꯏꯅ ꯂꯨꯅ ꯇꯤꯟꯅꯈꯤꯕꯒꯤꯁꯤꯗꯤ ꯌꯥꯥꯝ ꯊꯤ ꯂꯞꯅꯩꯒ ꯊꯥꯏꯅ ꯂꯨꯅ ꯇꯤꯟꯅꯒꯤꯕꯗꯣ ꯍꯧꯖꯤꯛꯇꯤ ꯁꯤꯒꯤ ꯃꯔꯛ ꯁꯤꯗꯩ ꯋꯥꯔꯧ ꯄꯨꯛ ꯂꯧꯅꯕꯁꯤꯅ ꯑꯃꯨꯛꯇ ꯑꯣꯏꯕ
ꯑꯗꯨꯅꯗ ꯌꯥꯗꯕꯅꯤꯅ ꯎꯄꯥꯏ ꯂꯩꯇꯦꯕ ꯎꯝ ꯆꯥꯛꯀꯥꯝꯃꯤ ꯃꯥꯂꯦ ꯑꯩꯁꯨ ꯆꯥꯛꯀꯥꯝꯃꯤ
ꯍꯣꯏ ꯁꯤ ꯑꯩ ꯊꯥꯅꯕ ꯑꯉꯥꯡꯒꯤ ꯀꯥꯝꯃꯤꯅꯤ ꯑꯩꯒꯤꯗꯤ ꯂꯣꯏꯔꯦ ꯑꯩꯒꯤꯗꯤ ꯂꯣꯏꯔꯦꯕ
ꯀꯅꯥꯏꯅꯣ ꯀꯥꯝꯕ ꯃꯈꯣꯜꯃ ꯇꯥꯏꯗꯨꯅ
ꯅꯕ ꯑꯉꯥꯡꯒꯤ ꯀꯥꯝꯃꯤꯅꯤ
ꯎꯝ ꯑꯩꯁꯨ ꯀꯥꯝꯃꯦ ꯔꯥꯏꯁ ꯀꯨꯀꯔ ꯌꯥꯒꯤꯗꯕ ꯁꯦꯝꯐꯝꯁꯦ ꯈꯪꯗ꯭ꯔꯕ
ꯎꯝ ꯑꯩꯗꯤ ꯉꯁꯥꯏ ꯅꯨꯃꯤꯠ ꯇꯥꯗ꯭ꯔꯤꯉꯩꯗ ꯑꯩꯅꯅꯦ ꯏꯔꯣꯝꯕꯁꯦ ꯀꯥꯝꯊꯣꯛꯄꯅꯦ
ꯏ ꯀꯩꯒꯤ
ꯋꯥꯔꯤ ꯁꯥꯟꯅꯒꯗꯕ ꯍꯥꯏꯕꯗꯤ ꯑꯗꯨ ꯃ ꯂꯥꯏꯔꯤꯛ ꯄꯥꯕꯗꯤ ꯆꯪꯉꯣꯏꯗꯕ ꯑꯩꯗꯤ ꯎꯝ ꯂꯥꯏꯔꯤꯛ ꯄꯥꯕꯁꯨ ꯆꯪꯉꯣꯏꯗꯕ ꯑꯗꯨꯗꯩ ꯑꯩ ꯊꯕꯛ ꯇꯧꯒꯗꯕꯁꯦ ꯇꯧꯊꯣꯛꯍꯧ
ꯑꯗꯨꯁꯨ ꯃꯈꯜ ꯑꯝꯅꯤ
ꯇꯧꯊꯣꯛꯄꯅꯤ ꯁꯨꯃꯥꯏꯅ ꯋꯥꯔꯤ ꯁꯥꯟꯅꯒ꯭ꯔꯗꯤ ꯅꯍꯥꯟ ꯏꯆꯦꯒ ꯁꯥꯟꯅꯈꯤꯕꯗꯣ
ꯎꯝ
ꯑꯗꯨ ꯅꯨꯃꯤꯠꯁꯤꯗ ꯑꯩꯁꯦ ꯏꯆꯦꯒ ꯁꯥꯟꯅꯗꯕꯗꯩꯗꯤ ꯀꯅꯥꯅꯣꯝꯒ ꯁꯥꯟꯅꯅꯤꯡꯉꯛꯄ ꯄꯤꯗꯣ ꯃꯇꯝꯁꯦ ꯃꯥꯡꯍꯟꯅꯤꯡꯉꯛꯇꯕꯤꯗꯣ
ꯎꯝ
ꯄꯔꯞ ꯄꯔꯞ ꯁꯥꯟꯅ ꯂꯣꯏꯊꯣꯛꯇ꯭ꯔꯗꯤ
ꯉꯥꯏꯕꯅꯦ ꯁꯨꯝ ꯅꯪꯪ ꯕꯣꯏ ꯀꯩꯅꯣ ꯀꯩꯌꯥ ꯁꯨꯔꯦ
ꯕꯤꯗ꯭ꯌꯥꯗ ꯑꯅꯤꯔ ꯑꯍꯨꯝꯂ ꯁꯥꯟꯅꯈ꯭ꯔꯦ ꯑꯗꯨꯗꯒꯤ ꯑꯦꯅꯥꯂꯤꯁꯀ ꯑꯃꯨꯔꯛ ꯁꯥꯟꯅꯈ꯭ꯔꯦ ꯏꯆꯦꯒ ꯁꯥꯟꯅꯩꯁꯤꯒ ꯉꯔꯥꯡꯁꯨ ꯁꯥꯅꯗꯦ ꯉꯔꯥꯡꯗꯤ ꯑꯩ ꯋꯥꯔꯦꯅ ꯍꯝ ꯔꯦ ꯃꯥꯁꯨ ꯕꯤꯗ꯭ꯌꯥ ꯍꯣꯏ ꯏꯟꯗꯤꯔꯥ ꯍꯣꯏ ꯁꯅꯔꯤꯕꯅꯤ
ꯑꯣ
ꯅꯍꯥꯟ ꯅꯣꯡꯃ ꯑꯩꯅ ꯑꯍꯥꯟꯕ ꯍꯪꯕꯗꯗꯤꯅꯦ ꯑꯩ ꯇꯧꯔꯣꯏ ꯍꯥꯏꯅꯤ ꯒꯣꯁꯦ ꯑꯩꯅ ꯏꯆꯦ ꯔꯕꯤꯅꯥꯟꯅ ꯅꯪꯒꯤꯁꯨ ꯁꯦꯝꯒ꯭ꯔꯦ ꯍꯥꯏ ꯑꯩꯁꯨ ꯁꯦꯝꯒ꯭ꯔꯦ ꯍꯥꯏ ꯍꯥꯏꯅ ꯑꯍꯥꯝꯕ ꯅꯨꯃꯤꯠ ꯍꯥꯏꯕꯗꯨꯗꯤ ꯑꯩ ꯇꯧꯔꯣꯏ ꯍꯥꯏꯅꯤ ꯑꯗꯩꯗꯤ ꯑꯩꯈꯣꯏꯁꯨ ꯑꯗꯨꯝ ꯄꯩꯈꯥ ꯃꯌꯥ ꯑꯣꯏꯅꯕꯩ ꯃꯥꯏ ꯃꯥꯏ ꯊꯕꯛ ꯇꯧꯅꯕꯒꯤ ꯇꯧꯅꯔꯨꯗ꯭ꯔꯦꯕ ꯉꯔꯥꯡ ꯅꯍꯥꯟꯗꯒꯤ ꯑꯃꯨꯛ ꯏꯆꯦꯅ ꯍꯥꯏꯔꯛꯄꯗꯨꯗꯩ ꯍꯦꯛꯇ ꯍꯧ ꯊꯥꯒꯅꯤꯀꯣ ꯑꯍꯤꯡꯁꯤꯗ ꯁꯥꯟꯅꯅꯔꯤꯁꯦ
ꯐꯪꯕꯅꯦ ꯌꯦꯡꯉꯨ ꯃꯊꯪ ꯄꯩꯁꯥ ꯁꯥꯔꯛꯄꯗ ꯃꯩ ꯅꯣꯏ ꯌꯥꯎꯔꯛꯑꯗꯕꯅꯤ ꯄꯩꯁꯥ ꯐꯪꯕꯗ ꯑꯩꯅ ꯍꯧꯔꯛꯑꯅꯤ ꯑꯁ ꯀꯥꯏꯗ ꯀꯔꯤ ꯇꯧꯔꯒ ꯎꯝ ꯊꯝꯃꯒꯦ ꯊꯝꯃꯒꯦ ꯑꯩ ꯁꯤꯗ ꯀꯧꯔꯛꯑꯦ ꯎꯝ
ꯒꯤꯃꯥꯏꯊꯣꯡ ꯍꯣꯏ
ꯍꯣꯏ ꯊꯝ ꯌꯥꯗꯦ